ꯂꯣ
ꯇꯥꯕ꯭ꯔꯣ
ꯍꯧ ꯇꯥꯌꯦ ꯀꯩꯗꯣꯏꯅꯣ ꯇꯥꯗ꯭ꯔꯥ ꯑꯥ ꯑꯥ
ꯏ ꯀꯩꯁꯨ ꯇꯧꯗꯦ ꯅꯪꯕꯨ ꯋꯥꯔꯤ ꯁꯥꯒꯦ ꯍꯥꯏꯅ ꯇꯧꯔꯒ ꯅꯪꯅ ꯗꯥꯏꯔꯦꯛ ꯇꯧꯔꯛꯑꯦ ꯌꯥꯝꯅꯨꯡꯉꯥꯏ
ꯉꯁꯥꯏꯗꯤ ꯉꯥꯏꯔꯤꯕ꯭ꯔꯅ ꯍꯥꯏꯏꯕꯣ
ꯑꯁꯤꯗꯒꯤ ꯍꯦꯟꯅ ꯅꯨꯡꯉꯥꯏꯕ ꯀꯔꯤ ꯂꯩꯔꯤꯒꯦꯕ ꯇꯧꯅꯤꯡꯕ ꯃꯤꯕꯨ ꯇꯧꯒꯦ ꯍꯥꯏꯅ ꯍꯣꯠꯅꯕꯗ ꯃꯥꯅ ꯑꯔꯛꯄꯁꯤꯅꯤ ꯊꯃꯣꯏ ꯌꯥꯝ ꯄꯦꯜꯜꯂꯤꯦꯍꯦ
ꯆꯨꯝ ꯆꯨꯝꯃꯦꯍꯦ ꯑꯩꯁꯨ ꯉꯁꯥꯏꯗꯤ ꯉꯥꯏꯔꯤꯕꯅꯤ ꯅꯪ ꯇꯧꯔꯛꯇꯦ ꯑꯗꯨꯒꯤ ꯑꯩꯅ ꯇꯧꯕꯅꯤꯗ
ꯍꯣꯏ ꯍꯣꯔꯦꯟꯗꯤ ꯑꯩ ꯍꯣꯔꯦꯟꯗꯤ ꯑꯩ ꯅꯪꯕꯨ ꯑꯃꯨꯛ ꯑꯩꯔꯣ
ꯎꯝ ꯑꯗꯨꯒꯤ ꯅꯠꯇ꯭ꯔꯣ ꯇꯧꯔꯥꯛꯇꯕꯗꯣ
ꯑꯩ ꯋꯥꯈꯜꯗ ꯅꯪꯒꯤ ꯃꯤꯡ ꯈꯛꯇꯅꯤ ꯍꯦꯛꯊꯣꯔꯛꯄ
ꯑꯥꯔꯝꯅꯤ ꯍꯥ
ꯍꯣꯔꯦꯟꯗꯤ ꯑꯩꯅ ꯇꯣꯏꯅ ꯇꯥꯔꯛꯄ ꯇꯥꯔꯦꯀꯣ
ꯍꯣꯏꯅꯦ ꯉꯁꯥꯏꯗꯒꯤ ꯇꯧꯔꯛꯇꯅ ꯑꯩ ꯁꯧ ꯑꯩ ꯉꯁꯥꯏꯗꯒꯤ ꯁꯧꯔꯤꯕꯅꯤꯀꯣ ꯃꯤꯅꯠꯁꯥꯎꯕꯁꯨ ꯈꯥꯡꯕꯤꯗꯦ
ꯑꯁꯨꯛ ꯅꯨꯡꯁꯤꯕꯤꯕꯨ ꯑꯃꯨꯛꯀ ꯁꯥꯎꯍꯜꯂꯔꯣꯏ ꯑꯩ ꯃꯄꯣꯛ ꯃꯄꯣꯛ ꯈꯨꯗꯤꯡꯃꯛ
ꯔꯝꯅꯤ ꯑꯩ ꯁ꯭ꯀꯣꯜ ꯑꯝꯇ ꯇꯧꯒꯦ ꯍꯥꯏꯅꯁꯨ ꯈꯟꯁꯨ ꯈꯟꯕꯤꯅꯦꯦꯕ ꯅꯪꯗꯤ
ꯑꯁꯦꯡꯕꯗꯤ ꯈꯟꯕꯅꯤ ꯆꯠꯇꯕꯒꯤ ꯃꯤꯡꯅꯨꯡꯁꯤꯕꯤ
ꯑꯣꯏꯔꯝꯃꯣꯏ ꯅꯪ ꯇꯧꯅꯤꯡꯗꯕꯤꯒꯤꯅꯦ ꯈꯪꯉꯦ
ꯑꯩꯒꯤ ꯀꯟꯇꯦꯛ ꯂꯤꯁꯇ ꯑꯇꯣꯞꯄꯒꯤ ꯂꯩꯇꯦ ꯅꯪꯒꯤ
ꯅꯠꯇꯦ ꯅꯠꯇꯦ ꯅꯪ ꯔꯨꯄꯤꯤ ꯍꯥ ꯇꯣꯕꯒ ꯑꯣꯏꯣꯏꯁꯅꯥꯕ ꯏꯅꯦꯕ
ꯅꯠꯇꯤꯌꯦ
ꯅꯣꯀꯅꯍꯦ
ꯅꯪꯒꯤ ꯋꯥꯍꯩꯗꯨꯗꯤ ꯁꯥꯎꯒꯦ ꯇꯧꯔꯒ ꯁꯥꯎꯕ ꯉꯝꯗꯦꯍꯦ
ꯇꯨꯝꯕꯤꯅꯤꯕꯀꯣ ꯁꯥꯎꯗꯨꯕꯗ ꯅꯠꯇ꯭ꯔ
ꯅꯠꯇꯦ ꯃꯤꯅ ꯆꯩꯕ ꯀꯥꯟꯗꯀꯣ ꯁꯥꯎꯕ ꯃꯤꯗꯣ ꯆꯨꯝꯕꯒꯤꯅꯦ ꯍꯥꯏ ꯑꯗꯨꯕꯨ ꯅꯣꯡꯑꯗꯤ ꯑꯁꯦꯡꯕ ꯅꯠꯇꯕꯒꯤꯅꯤ ꯍꯥꯏꯕꯅꯤ
ꯗꯦ ꯊꯖꯗꯦ
ꯑꯗꯣ ꯍꯟꯗꯛ ꯉꯁꯤꯗꯤ ꯀꯔꯤ ꯊꯕꯛ ꯂꯩꯒꯦ
ꯑꯩꯒꯤ ꯊꯕꯛ ꯍꯥꯏꯕꯕꯨ ꯅꯪꯒꯤ ꯋꯥꯈꯜ ꯈꯟꯕ ꯉꯥꯛꯇꯅꯤꯅꯦ ꯀꯩꯅꯣ
ꯅꯦ ꯀꯩꯒꯤꯅꯣ ꯏꯕꯅꯤ ꯀꯩꯒꯤꯅꯣ ꯃꯥ ꯏꯄꯥꯅꯤꯒꯤꯒ ꯋꯥꯈꯜꯁꯦ ꯆꯞ ꯃꯥꯟꯅꯔꯤꯁꯦ
ꯑꯗꯨꯒꯤꯅꯦ ꯏꯕꯥꯅꯤ ꯅꯨꯡꯁꯤꯅꯕꯗꯣ ꯅꯪ ꯈꯪꯗ꯭ꯔꯣ ꯋꯥꯈꯜ ꯃꯅꯥꯗꯗꯤ ꯌꯥꯔꯣꯏꯕ
ꯆꯨꯝꯅꯤ ꯆꯨꯝꯃꯦ ꯆꯨꯝꯃꯦ
ꯆꯨꯝꯕꯅꯦ
ꯍꯣꯔꯦꯟꯗꯤ ꯉꯥꯏꯍꯥꯛ ꯀꯣꯏꯊꯣꯛꯎꯨꯁꯤꯅ
ꯍꯨꯏꯅꯦ ꯂꯥꯛꯑꯣꯅꯦ
ꯍꯣꯏ ꯅꯪ
ꯅꯪ ꯅꯨꯄꯥꯅ ꯍꯥꯏꯔꯛꯀꯗꯕꯅꯦ ꯑꯗꯨꯗꯤ ꯉꯁꯥꯏꯗꯤ ꯉꯥꯏꯔꯤꯅꯦ ꯑꯗꯨꯃꯥꯏꯅ ꯍꯥꯏꯔꯛꯀꯦꯔꯥ ꯑꯩꯅ
ꯁꯤꯒꯨꯝꯕ ꯃꯤꯕꯨꯅꯦ ꯑꯩ ꯅꯨꯡꯁꯤꯔꯤꯁꯦ ꯌꯥꯝ ꯂꯥꯏꯕꯛ ꯐꯕꯅꯤꯅꯀꯣ ꯑꯩꯁꯦ
ꯑꯗꯨꯅꯦ ꯅꯪ ꯍꯦꯟꯅ ꯂꯥꯏꯕꯛ ꯐꯕ ꯃꯤ ꯐꯪꯉꯔꯣꯏ ꯄ꯭ꯔꯤꯊꯤꯕꯤꯗ ꯑꯩꯕꯣ
ꯍꯥꯏꯌ ꯍꯥꯏ ꯑꯩ ꯇꯥꯛꯑꯒꯦ
ꯂꯥꯏꯕꯛ ꯐꯥꯗꯦ
ꯆꯨꯝꯃꯦ ꯅꯪꯗꯤ ꯐꯠꯇ꯭ꯔꯕꯣ ꯂꯩꯕꯥꯛ ꯑꯩ ꯅꯨꯡꯁꯤꯕꯁꯦ
ꯑꯗꯨ ꯐꯗꯤ ꯐꯩꯌꯦꯕꯀꯣ ꯑꯗꯨꯕꯨ ꯅꯪꯅ ꯍꯦꯜꯂꯦꯕ ꯅꯠꯇ꯭ꯔꯣ
ꯍꯣꯏ ꯑꯩꯅ ꯄꯨꯝꯗꯃꯛꯇ ꯍꯦꯟꯖꯔꯒꯦ ꯅꯨꯡꯁꯤꯕꯤ
ꯃꯥꯅꯦ ꯃꯥꯅꯦ
ꯑꯗꯣ ꯋꯥ ꯑꯃ ꯍꯥꯏꯒꯦ
ꯍꯥꯏꯔꯛꯑꯣ ꯇꯥꯒꯦ
ꯀꯩꯒꯤꯅꯣ ꯑꯩ ꯅꯪꯕꯨ ꯋꯥꯔꯤ ꯁꯥꯗꯤ ꯑꯗꯨꯝ ꯍꯔꯥꯎꯔꯤꯁꯦ
ꯑꯩꯅ ꯑꯩꯕꯨ ꯅꯨꯡꯁꯤꯕꯒꯤ ꯅꯠꯇ꯭ꯔꯣ
ꯑꯗꯨꯅꯦꯕ ꯆꯨꯝꯃꯦꯕ ꯅꯨꯡꯁꯤꯕꯁꯦ ꯅꯨꯡꯗꯤ ꯅꯨꯡꯁꯤꯕ ꯖꯥꯠꯅꯤꯀꯣ
ꯑꯩꯣꯏꯗ ꯅꯪꯁꯦ ꯑꯩꯕꯨ ꯅꯨꯡꯗꯤ ꯅꯨꯡꯁꯤꯕꯖꯥꯠꯅꯤꯗ
ꯅꯪꯕꯨ ꯅꯨꯡꯁꯤꯗꯗꯤ ꯑꯩ ꯍꯤꯡꯕꯒꯤ ꯑꯥꯔꯊ ꯀꯔꯤ ꯂꯩꯒꯦꯕ ꯄ꯭ꯔꯤꯊꯤꯕꯤꯗ
ꯆꯨꯝꯃꯦ ꯄꯣꯛꯄꯒꯤ
ꯄꯣꯛꯄꯗꯒꯤ ꯉꯁꯤ ꯐꯥꯎꯕ ꯅꯪ ꯑꯩ ꯊꯦꯡꯅꯗ꯭ꯔꯗꯤ ꯁꯤꯒꯔ꯭ ꯁꯨ ꯌꯥꯔꯕ ꯅꯠꯇ꯭ꯔꯣ ꯍꯧꯖꯤꯛ ꯍꯧꯖꯤꯛꯇꯤ ꯂꯥꯡꯁꯨ ꯌꯥꯝ ꯄꯦꯜꯂꯝꯕꯅꯤꯅꯦ ꯁꯤꯔꯁꯨ ꯅꯤꯡꯉꯝꯗꯕ ꯂꯩꯇꯦ ꯍꯥꯏꯅ ꯈꯜꯂꯝꯅꯤꯕ
ꯎ ꯄꯦ ꯈꯤꯇꯪꯗꯤ ꯋꯥꯠꯂꯤꯦ ꯅꯪ ꯏꯅꯥꯛꯇ ꯂꯩꯇ꯭ꯔꯤꯗꯅ ꯑꯗꯨ ꯅꯪ ꯂꯩ ꯅꯪ ꯂꯩ ꯏꯅꯥꯛꯇ ꯂꯩꯕ ꯀꯥꯟꯗꯅꯦ ꯑꯩꯅ ꯄꯨꯔꯣ ꯄꯨ꯭ꯔꯣꯞ ꯆꯥꯛꯑꯒ ꯄꯦꯟꯒꯗꯕꯁꯦ
ꯑꯗꯨꯅꯦ ꯅꯪ ꯅꯪ ꯅꯪ ꯊꯨꯅ ꯁꯤꯍꯟꯒꯦ ꯑꯗꯨꯒꯤꯅꯦ ꯑꯩ ꯂꯧꯕ ꯂꯥꯛꯑꯣ ꯅꯨꯃꯤꯠ ꯑꯃꯥ ꯍꯞꯇꯥ ꯑꯃꯒꯨꯝꯕ ꯂꯩꯔꯁꯤꯅꯕ ꯑꯗꯨꯒ ꯑꯩ ꯑꯣꯛꯁꯥ ꯄꯦꯟꯅ ꯆꯥꯒꯦꯕ
ꯑꯁ ꯁꯤꯕ ꯃꯇꯝꯗ ꯉꯥꯏꯕ ꯁꯤꯕ ꯃꯇꯝꯗ
ꯐꯥꯒꯤꯅꯤꯗ ꯅꯪꯁꯤ ꯅꯪ ꯅꯪ ꯅꯪ ꯁꯤꯈ꯭ꯔꯗꯤ ꯑꯩ ꯂꯨꯈ꯭ꯔꯥꯕꯤ ꯑꯣꯜꯂꯅꯤꯅꯦ ꯑꯩ ꯅꯪ ꯁꯤꯕ ꯌꯥꯔꯣꯏꯍꯦ
ꯑꯩ ꯈꯪꯉꯦ ꯅꯪ ꯑꯃꯨꯛꯀ ꯌꯨꯝ ꯄꯥꯅꯤꯡꯕꯒꯤꯅꯤ ꯑꯩꯕꯨ ꯊꯥꯗꯣꯛꯑꯗꯤ
ꯑꯩ ꯅꯨꯄꯥ ꯑꯇꯣꯞꯄ ꯌꯦꯡꯉꯔꯣꯏꯗ ꯅꯪ ꯂꯩꯔꯤꯁꯤꯗꯤ
ꯑꯁꯦꯡꯕꯔꯅꯦ
ꯍꯣꯏꯅꯦ ꯑꯩꯕꯨ ꯑꯗꯔ ꯑꯃꯨꯛ ꯉꯥꯡꯕꯤ ꯇꯥꯏꯄꯇꯥ
ꯍꯣꯏ ꯅꯪꯅ ꯉꯥꯡ ꯊꯣꯔꯛꯄꯗꯨ ꯑꯁꯦꯡꯕ ꯉꯥꯛꯇꯅꯤ ꯑꯩ ꯈꯪꯉꯤ
ꯍꯣꯏ
ꯉꯁꯤꯗꯤ ꯊꯕꯛ ꯂꯩꯇꯦꯀꯣ
ꯉꯁꯥꯏ ꯍꯥꯏꯕꯤꯈ꯭ꯔꯕꯗꯨꯗꯤ
ꯑꯣ ꯑꯗꯣ ꯅꯪ ꯍꯣꯔꯦꯟ ꯈꯨꯗꯛꯇ ꯑꯩ ꯁꯣꯝꯗ ꯆꯠꯀꯦ ꯀꯔꯤ ꯀꯔꯥ ꯑꯃꯨꯛ ꯍꯥꯏꯔꯛꯑꯗꯤ ꯑꯩ ꯍꯣꯔꯦꯟ ꯂꯥꯛꯀꯦ ꯅꯣꯏꯗ
ꯍꯩꯔꯛꯑꯔꯣꯏꯗ ꯌꯨꯝꯗ ꯑꯗꯨꯝ ꯂꯩꯅꯤꯗ ꯂꯥꯛꯑꯣꯗ
ꯑꯗꯣꯅꯦ ꯑꯌꯨꯛꯀꯤ ꯆꯥꯛꯇꯤ ꯆꯥꯔꯦꯗꯅ
ꯑꯧ ꯆꯔꯦ ꯅꯪꯗꯤ
ꯑꯁ ꯅꯪ ꯌꯥꯎꯗꯗꯤ ꯆꯥꯛꯀ ꯆꯪꯗꯦꯍꯦ ꯑꯩꯗꯤ
ꯏꯁ ꯆꯥꯎꯋꯦ ꯅꯪ ꯅꯥꯔꯗꯤ ꯌꯥꯔꯣꯏꯕ
ꯑ ꯈꯨꯗꯛꯇ ꯆꯥꯅꯤꯡꯔꯛ ꯑꯦꯗ ꯍꯧꯖꯤꯛ
ꯆꯥꯎ ꯃꯇꯝꯗꯨ ꯆꯥꯛ ꯌꯥꯝ ꯆꯥꯎ ꯅꯠꯇ꯭ꯔꯗꯤ ꯑꯩ ꯑꯩ ꯁꯥꯎꯔꯛꯒꯅꯤꯀꯣ
ꯅꯪ ꯁꯥꯕꯗꯅꯦ ꯑꯩꯅ ꯀꯤꯔꯤꯗꯣ
ꯑꯗꯨꯏꯅꯦ ꯑꯩꯁꯨ ꯍꯪꯅꯨꯕ ꯑꯩ ꯁꯧꯍꯜꯂꯣꯏ ꯍꯥꯏꯔꯗꯤ ꯆꯥꯛꯁꯨ ꯐꯖꯅ ꯆꯥꯎꯋꯣ
ꯑꯗꯨꯅꯦ ꯆꯨꯝꯃꯦ ꯑꯩ ꯅꯨꯡꯁꯤꯕꯤꯕꯨ ꯁꯥꯎꯍꯟꯕ ꯌꯥꯗꯦ
ꯆꯨꯝꯃ‌ꯦ
ꯑꯗꯣ ꯉꯁꯤꯗꯤ ꯀ꯭ꯂꯥꯁ ꯆꯠꯇ꯭ꯔꯣ
ꯆꯠꯇꯤꯌꯦ
ꯀ꯭ꯂꯥꯁ ꯂꯩꯇꯦ ꯉꯁꯤ
ꯂꯩꯌꯦ ꯑꯗꯨꯕꯨ ꯆꯠꯇꯕ ꯅꯪ ꯅꯪꯒꯤ ꯅꯪꯕꯨ ꯋꯥꯔꯤ ꯁꯥꯅꯤꯡꯃꯟꯕꯒꯤꯅꯦ ꯅꯪꯒꯤ ꯀꯣꯜꯕꯨ ꯉꯥꯏꯔꯤꯕ
ꯑ‌ꯣ ꯑꯗꯨꯒꯨꯝꯕꯁꯨꯗꯤ ꯌꯥꯝ ꯇꯥꯡꯕꯅꯤꯅꯦ ꯅꯪꯁ‌ꯦ ꯌꯥꯝ ꯌꯥꯝꯅ ꯐꯪꯕꯅꯦꯕ
ꯍꯣꯏꯅꯦ ꯌꯥꯝ ꯇꯥꯡꯕꯅꯦ
ꯑꯗꯣ ꯍꯣꯔꯦꯟꯗꯤ ꯁꯣꯏꯗꯦꯀꯣ
ꯍꯨꯏꯅꯦ ꯃꯤ ꯃꯤꯅꯒꯅꯦ ꯅꯪꯉꯣꯟꯗ ꯃꯥꯕꯨ ꯂꯧꯒꯦ ꯄꯩꯁꯥ ꯀꯌꯥ ꯄꯥꯝꯕ꯭ꯔꯥ ꯍꯥꯏꯅ ꯍꯥꯏꯔꯗꯤ‌ ꯅꯪ ꯌꯣꯟꯊꯣꯛꯀꯗ꯭ꯔꯣ
ꯅꯪꯕꯨꯔꯣ
ꯍꯣꯏ ꯃꯃꯟꯗꯤ ꯌꯥꯝ ꯇꯥꯡꯕꯀꯣ ꯄꯩꯁꯥ ꯌꯥꯝ ꯄꯤꯔꯛꯀꯅꯦꯕ ꯑꯗꯣ ꯄꯩꯁꯥꯅ ꯄꯥꯝꯕ꯭ꯔ ꯑꯩꯅ ꯑꯩꯕꯨ ꯄꯥꯝꯕ꯭ꯔ
ꯑꯩꯉꯣꯟꯗ ꯄꯩꯁꯥ ꯄꯤꯔꯛꯀꯅꯨ ꯅꯣꯏꯗ ꯑꯣꯏꯅ ꯄꯤꯁꯤꯜꯂꯛꯀꯦ ꯍꯥꯏꯒꯗꯕꯅꯦ ꯑꯩꯅ
ꯍꯣꯏꯗ ꯍꯣꯏꯗ
ꯅꯪꯕꯨ ꯅꯪ ꯅꯪꯕꯨ ꯀꯃꯥꯏꯅ ꯊꯥꯗꯣꯛꯇꯣꯏꯅꯣ
ꯑꯗꯨ ꯃꯤꯅ ꯂꯧꯒꯦꯅ ꯍꯥꯏꯗꯤ ꯃꯤꯅ ꯂꯩꯒꯦꯅ ꯍꯥꯏꯗꯤ ꯅꯪ ꯄꯤꯊꯣꯛꯀꯦꯔ ꯍꯥꯏꯅ ꯍꯪꯕꯅꯤꯗ
ꯆꯤꯟꯖꯥꯎꯒꯨꯝ ꯂꯦꯞꯈ꯭ꯔꯕꯅꯤ ꯅꯪꯒꯤꯗꯃꯛꯇ ꯅꯨꯡꯁꯤ
ꯑ‌ꯣ ꯍꯣꯏꯗ ꯍꯣꯏꯗ ꯈꯪꯉꯦꯗ ꯑꯩꯁꯨ
ꯊꯥꯗꯣꯛꯀꯦ ꯍꯥꯏꯅ ꯑꯩꯒꯤ ꯋꯥꯈꯜꯗ ꯑꯃꯐꯥꯎ ꯂꯩꯇ꯭ꯔꯦ ꯉꯁꯤ ꯐꯥꯎ ꯀꯣ
ꯑꯥ ꯑꯩꯁꯨꯅꯦ ꯅꯪꯕꯨ ꯃꯤꯅꯝꯒ‌ꯦ
ꯅꯨꯄꯤꯁꯤꯅꯤꯀꯣ ꯑꯩꯁꯨꯅꯤ ꯍꯥꯏꯔꯒ ꯑꯃꯨꯛꯀ ꯇꯞꯅ ꯆꯠꯄꯅꯦꯀꯣ
ꯆꯠꯂ‌ꯣꯏꯗ ꯑꯩꯕꯨ ꯅꯨꯄꯥ ꯑꯇꯣꯞꯄꯒ ꯌꯦꯡꯕꯗꯨ ꯅꯪ ꯎꯔꯕꯣ ꯉꯁꯤꯐꯥꯎ ꯑꯩ ꯅꯪꯕꯨ ꯁꯥꯎꯍꯜ ꯅꯨꯄꯥ ꯑꯇꯣꯞꯄꯒꯤ ꯃꯔꯝ ꯑꯣꯏ ꯑꯣꯏꯅ
ꯍꯣꯏ ꯑꯩꯒꯤ ꯉꯁꯤ ꯐꯥꯎꯕꯗꯤ ꯉꯁꯤ ꯐꯥꯎꯕꯗꯤ ꯑꯩꯒꯤ ꯃꯥꯡꯗꯗꯤ ꯇꯧꯗꯦ ꯑꯩ ꯂꯩꯇꯕ ꯃꯇꯝꯗ ꯀꯅꯥ ꯈꯪ
ꯅꯪ ꯑꯩꯕꯨ ꯊꯥꯖꯗ꯭ꯔꯗꯤ ꯇꯣꯛꯑꯣ ꯇꯣꯛꯅꯔꯒꯦ ꯑꯗꯨꯗꯤ
ꯑ ꯉꯥꯏꯈꯣ ꯅꯨꯡꯁꯤ ꯅꯪ ꯁꯥꯎꯕ ꯌꯥꯗꯦ ꯀꯩꯅꯣ
ꯐꯩ
ꯅꯪ ꯁꯥꯎꯔꯗꯤ ꯑꯩ ꯄꯥꯈꯠꯂꯦꯕ
ꯑꯗꯨ ꯅꯪ ꯅꯪꯅꯁꯨ ꯑꯩꯕꯨ ꯊꯥꯖꯗꯔꯗꯤ ꯑꯩ ꯄꯦꯟꯗꯦꯕ ꯑꯩꯅ ꯐꯥꯎ ꯅꯪ ꯊꯥꯖꯕꯅꯦ ꯑꯗꯨ ꯅꯪꯅ ꯊꯥꯖꯕꯤꯗꯕ
ꯅꯨꯡꯁꯤꯕꯤꯕꯨ ꯂꯛꯅꯕꯗꯤ ꯃꯍꯧꯁꯥꯅꯤ ꯀꯩꯅꯣ ꯅꯠꯇ꯭ꯔꯣ
ꯂꯛꯅꯕꯁꯨ ꯃꯇꯝ ꯂꯩꯌꯦ ꯃꯇꯝ ꯆꯥꯗꯕ ꯍꯧꯖꯤꯛꯅ
ꯍꯧꯖꯤꯛ ꯃꯇꯝꯅꯦ ꯅꯨꯡꯊꯤꯜꯅꯦ ꯃꯇꯝ ꯆꯞ ꯆꯥꯔꯦ
ꯑꯩ ꯁꯥꯎꯅꯤꯡꯉꯦ ꯑꯗꯨꯕꯨ
ꯅꯣꯡ ꯇꯥꯕ꯭ꯔꯣ
ꯇꯥꯗꯦ
ꯅꯨꯡꯁꯥ ꯁꯥꯕ꯭ꯔꯣ
ꯁꯥꯗꯦ ꯌꯥꯏꯌꯦ ꯑꯗꯨꯝ ꯏꯪꯁꯨ ꯏꯪꯗꯦ
ꯑꯁ ꯀꯣꯏꯕ ꯅꯨꯡꯉꯥꯏꯕ ꯋꯦꯗꯔꯅꯤꯀꯣ
ꯍꯣꯏ
ꯍꯣꯔꯦꯟ ꯍꯣꯔꯦꯟ ꯍꯣꯔꯦꯟ ꯅ ꯅꯆꯦꯒ ꯀꯔꯤ ꯀꯔꯥ ꯄꯨꯊꯣꯔꯛꯀꯅꯨꯀ‌ꯣ
ꯍꯥꯥ
ꯅꯆꯦꯒꯒ ꯂꯥꯛꯀꯅꯨꯕ ꯍꯣꯔꯦꯟ ꯀꯣꯏꯕ ꯆꯠꯄꯗ
ꯑꯣ ꯏꯊꯟꯇ ꯂꯥꯛꯑꯣ ꯍꯥꯏꯔꯣ
ꯍꯣꯏ ꯅꯆꯦꯒ ꯆꯠꯃꯤꯟꯅꯕꯗꯤ ꯑꯩ ꯋꯥ ꯍꯥꯏꯅꯤꯡꯉꯥꯏ ꯂꯩꯇꯦꯕ ꯑꯩ
ꯏꯀꯥꯏꯕ꯭ꯔꯣ ꯅꯪꯕꯣ ꯑꯗꯨ ꯅꯪ ꯏꯆꯦ ꯄꯥꯝꯕ꯭ꯔꯣ ꯍ ꯍ
ꯍꯥꯏ ꯀꯩꯅꯣ ꯍꯥꯏ ꯅꯪꯁꯨ
ꯄꯨꯔꯛꯀꯅꯨ ꯍꯥꯏꯕꯗꯣ ꯅꯪ ꯑꯩꯗꯤ ꯏꯛ ꯅꯪ ꯄꯥꯝꯕꯤꯒꯤ ꯀꯥꯏꯕ꯭ꯔꯥ ꯍꯥꯏꯅ
ꯅꯠꯇꯦ ꯅꯠꯇꯦ ꯕꯦꯕꯥꯔ ꯇꯧꯗ꯭ꯔꯗꯤ ꯌꯥꯗꯦꯅ
ꯏꯁ ꯅꯪꯁꯨꯨ ꯅꯊꯟꯇ ꯂꯥꯛꯀꯦ ꯍꯥꯏꯔꯣ
ꯍꯥꯥ
ꯏꯊꯟꯇ ꯂꯥꯛꯀꯦ ꯍꯥꯏꯕ꯭ꯔꯥꯕ ꯅꯪ
ꯑꯩꯁ ꯑꯩ ꯅꯨꯡꯁꯤꯕꯤꯕꯨ ꯊꯦꯡꯅꯕ ꯆꯠꯄꯗ ꯀꯅꯥ ꯀꯃꯥꯏꯅ ꯃꯤ ꯀꯌꯥ ꯄꯨꯁꯦ ꯍꯥꯏꯕꯅꯣ
ꯏꯁ ꯑꯗꯨ ꯅꯪꯒꯤ ꯌꯥꯏ ꯌꯥꯏ
ꯅꯪꯁꯨ ꯅꯊꯟꯇ ꯑꯩꯁꯨ ꯏꯊꯟꯇ ꯀꯣꯏꯊꯣꯛꯎꯁꯦ ꯉꯁꯤꯗꯤ ꯌꯥꯝ ꯀꯨꯏꯔꯦ ꯏꯕꯥꯅꯤ ꯀꯨꯏꯔꯦ ꯆꯠꯃꯤꯟꯅꯗꯕ ꯀꯣ
ꯍꯣꯏ ꯅꯪꯅꯅꯦ ꯅꯪ ꯅꯨꯞ ꯄꯥꯅ ꯂꯥꯛꯇꯕ ꯑꯗꯨꯒꯤꯅꯦ ꯑꯩ ꯅꯨꯄꯤꯅꯤ ꯑꯩꯕꯨ ꯂꯥꯛꯑꯣ ꯍꯥꯏꯔꯣ
ꯍꯣꯏ ꯍꯣꯏ ꯑꯩꯉꯣꯟꯗ ꯂꯣꯏꯅ ꯇꯥꯏꯅꯕꯤꯔꯣ ꯇꯩꯅꯕꯤꯔꯣ
ꯏ ꯅꯪꯕꯨ ꯇꯥꯏꯅ ꯅꯪꯉꯣꯟꯗ ꯇꯥꯏꯅꯗꯅ ꯀꯅꯪꯉꯣꯟ ꯇꯥꯏꯅꯧ ꯍꯥꯏꯅꯣ
ꯅꯪ ꯉꯁꯤ ꯏꯃꯨꯡꯗ ꯈꯔ ꯅꯨꯡꯉꯥꯏꯅꯗꯕ ꯃꯥꯜꯂꯦ ꯑꯩꯉꯣꯟꯗ ꯂꯣꯏ ꯇꯥꯏꯅꯔꯦ
ꯍꯦ ꯍꯦ ꯍꯦ ꯈꯪꯉꯦꯗ ꯅꯪꯁꯦ ꯑꯩꯒꯤ ꯊꯝꯃꯣꯏ ꯌꯥꯝ ꯈꯪꯉꯦꯗ
ꯑꯗꯨꯅꯦ ꯅꯪꯅ ꯍꯦꯛ ꯍꯦꯛ ꯇꯧꯕꯗꯥꯏ ꯑꯩ ꯉꯁꯤ ꯏꯃꯨꯡꯒ ꯈꯔ ꯅꯨꯡꯉꯥꯏ ꯇꯦꯀꯣ ꯅꯪ ꯑꯩꯕꯨ ꯁꯥꯎꯍꯟꯒꯅꯨꯀꯣ ꯀꯥꯏꯅ ꯍꯥ ꯏꯪ ꯍꯨꯡ ꯍꯨꯡ
ꯑꯗꯨ ꯑꯩ ꯑꯃꯔꯛ ꯍꯥꯏꯕꯗ ꯑꯗꯨꯝ ꯒ꯭ꯌꯥꯟ ꯇꯥꯎ ꯍꯥꯏꯕꯅꯦ ꯍꯣꯏ ꯆꯨꯝꯃꯦ ꯅꯠꯇ꯭ꯔꯗꯤ ꯅꯪ ꯑꯩ ꯅꯪ ꯍꯧꯖꯤꯛ ꯑꯗꯨ ꯋꯥꯍꯩ ꯍꯥꯏꯔꯛꯇ꯭ꯔꯤꯗꯤ ꯑꯩ ꯁꯥꯎꯔꯛ ꯃꯤ ꯑꯃꯨ ꯅꯠꯇ꯭ꯔ ꯑꯩꯕꯨ ꯈꯪꯕꯤꯗꯕ ꯍꯥꯏꯅ
ꯑꯩꯗꯤ ꯅꯪꯕꯨ ꯁꯥꯎꯍꯟꯒꯦ ꯁꯨꯛꯇꯧ ꯇꯧꯔꯣꯏ ꯅꯪꯕꯨ ꯅꯣꯛꯍꯟꯒꯦ ꯈꯛꯇꯅꯤ ꯇꯧꯔꯛꯀꯗꯕꯁꯦ
ꯌꯥꯏ ꯌꯥꯏ ꯐꯩ
ꯌꯥꯏꯅꯥ
ꯌꯥꯏ ꯌꯦ
ꯅꯪ ꯀꯞꯄ ꯃꯇꯝꯗꯁꯨ ꯅꯣꯛꯍꯟꯗꯣꯏꯅꯦ ꯑꯩꯗꯤ
ꯏ ꯍꯤ ꯍꯤ ꯑꯗꯨꯅꯤ
ꯑꯗꯨꯅꯤ ꯑꯁꯦꯡꯕ ꯅꯨꯄꯥ ꯍꯥꯏꯕꯗꯣꯀꯣ ꯅꯨꯡꯁꯤꯕ ꯍꯥꯏꯕꯗꯣ
ꯅꯨꯡꯁꯤꯕ ꯍꯥꯏꯅ ꯀꯧꯔꯒꯅꯤ ꯑꯗꯨꯗꯤ
ꯂꯩꯁꯥꯕꯤ ꯂꯩꯁꯥꯕꯤ ꯅꯣꯏꯒꯤ ꯄꯣꯊꯥꯐꯝꯗꯤ ꯅꯨꯄꯥ ꯑꯩꯈꯣꯏ ꯅꯠꯇ꯭ꯔꯣ ꯁꯁ
ꯅꯪꯁꯦ ꯄꯥꯈꯪꯔ ꯅꯨꯄꯤ ꯊꯤꯈ꯭ꯔꯕ꯭ꯔꯥ ꯅꯇꯨ ꯂꯩꯕ꯭ꯔꯥ
ꯀꯩꯅꯣ ꯏꯕꯥꯅꯤ ꯂꯨꯍꯣꯡꯗ꯭ꯔꯤꯉꯩꯗ ꯀꯃꯥꯏꯅ ꯅꯨꯄꯤ ꯊꯨꯏ ꯊꯤꯗꯣꯏꯅꯣꯍꯦ
ꯑꯁꯦꯡꯕ ꯍꯥꯏ ꯑꯁꯦꯡꯕꯒꯤ ꯍꯪꯕꯅꯤꯗ
ꯑꯁꯦꯡꯕꯅꯤ ꯑꯁꯦꯡꯕꯅꯤ ꯑꯩ ꯅꯪ ꯅꯠꯇꯕ ꯅꯨꯄꯤ ꯁꯨꯛꯂꯧ ꯂꯧꯔꯣꯏ ꯑꯁꯦꯡꯕꯅꯦ
ꯑꯩ ꯑꯩ ꯅꯪ ꯅꯠꯇꯕ ꯅꯨꯄꯤ ꯂꯧ ꯍꯥꯏꯔꯦ ꯉꯁꯥꯏ ꯅꯍꯥꯟꯗꯒꯤ ꯏꯆꯥ ꯑꯅꯤ ꯑꯍꯨꯝ ꯄꯣꯛꯔꯝꯕꯁꯨ ꯀꯅꯥ
ꯑꯩꯁꯨ ꯅꯪ ꯅꯪ ꯅꯪꯉꯣꯟꯗ ꯂꯩꯔꯔꯣꯏ ꯃꯤ ꯑꯇꯣꯞꯄꯉꯣꯟꯗ ꯂꯩꯔꯅꯤ ꯍꯥꯏꯗꯤ ꯅꯍꯥꯟꯗꯒꯤ ꯏꯆꯥ ꯑꯅꯤ ꯑꯍꯨꯝ ꯂꯩꯔꯅꯤ
ꯇꯣ ꯑꯗꯨꯅꯦꯕ ꯏꯕꯥꯅꯤ ꯆꯞ ꯃꯥꯟꯅꯩ ꯍꯥꯏꯕ
ꯍꯣꯏꯕ
ꯍꯅꯨꯖꯔꯁꯨ ꯂꯦꯠꯆꯔꯤꯅꯦ ꯅꯨꯨꯖꯥ ꯅꯪꯒꯤꯗꯃꯛꯇ
ꯐꯍꯩꯖꯨ ꯌꯥꯏꯍꯦ ꯐꯤꯂꯝꯀꯨꯝꯕ ꯌꯥꯔꯦꯅ
ꯑꯗꯨꯗꯤ ꯌꯥꯔꯦꯅ ꯅꯨꯃꯤꯠ ꯈꯛꯇ ꯂꯦꯞꯅꯕ ꯇꯥꯕꯅꯤ ꯅꯠꯇ꯭ꯔꯣ
ꯎꯝ ꯆꯨꯝꯃꯦ ꯅꯪꯒꯤ ꯋꯥꯍꯩ ꯁꯤꯗ ꯑꯔꯥꯟꯕ ꯑꯝꯇ ꯂꯩꯇꯦ ꯑꯩ ꯊꯃꯣꯏ ꯌꯥꯝ ꯄꯦꯟꯖꯔꯦ
ꯅ ꯅꯪꯕꯨ ꯅꯪꯕꯨ ꯍꯔꯥꯎꯍꯟꯕ ꯍꯥꯏꯕꯁꯦ ꯑꯩꯒꯤ ꯏꯊꯧꯗꯥꯡꯅꯦ ꯀꯩꯅꯣ
ꯆꯨꯝꯃꯦꯅꯦ ꯑꯗꯨꯁꯨ
ꯀꯞꯄ ꯅꯨꯃꯤꯠꯇꯨꯐꯥꯎ ꯑꯩꯅ ꯅꯣꯛꯍꯟꯒꯅꯤ ꯅꯪꯒꯤꯗꯃꯛꯇꯗꯤ
ꯏꯁ ꯀꯞꯄ ꯅꯨꯃꯤꯠꯄꯨ ꯂꯩꯍꯟꯒꯗ꯭ꯔꯣ ꯅꯪꯅꯣ